ꯑꯂꯣ
ꯑ ꯀꯣ
ꯍꯣꯏ ꯇꯥꯔꯦ ꯇꯥꯔꯦ
ꯑ ꯅꯁꯥꯏꯗ ꯒꯤꯇꯥ ꯇ ꯑꯗꯨꯝ ꯐꯝꯃꯒ ꯂꯩꯌꯦ
ꯑꯩꯁꯨ ꯑꯩꯗꯤꯅꯦ ꯍꯤꯞꯄꯒ ꯐꯣꯟ ꯌꯦꯡꯂꯒ ꯂꯩꯕꯅꯦ
ꯎꯝ
ꯅꯆꯥ ꯅꯪꯗꯤ ꯅꯆꯥ ꯑꯣ ꯅꯪꯗꯤ ꯅꯆꯥ ꯂꯩꯔꯕꯅꯤꯅꯀꯣ
ꯍ ꯍꯣꯏ ꯏꯆꯥ ꯇꯕꯒꯂꯌꯦꯦ ꯑꯃꯗꯤ ꯂ ꯑꯩꯇ꯭ꯔꯦ ꯑꯗꯤ ꯇꯨꯃꯒꯂꯦ ꯃꯥ ꯇꯨꯝꯕꯗꯒꯤ ꯑꯩ ꯂꯣꯠ ꯂꯣꯠꯂꯒ ꯇꯧꯔꯛ ꯄꯗꯤ
ꯁ꯭ꯀꯨꯜ ꯍꯜꯂꯛꯄꯒꯤ ꯋꯥꯕꯒꯤ ꯇꯨꯡꯈ꯭ꯔꯕ ꯃꯥꯂꯀꯣ
ꯑ ꯀꯣꯂ ꯍꯣꯔꯦꯟꯦꯟ ꯍꯧ ꯍꯧꯒꯠꯂꯗꯤ ꯌꯥꯔꯔꯣꯏ ꯂꯥꯡꯕꯅ ꯂꯥꯡꯒꯅꯨ
ꯅꯪ ꯑꯃꯨꯛ ꯋꯥꯕ ꯍꯧꯔꯅꯤꯅꯦ ꯅ ꯆꯆꯥꯗꯣ ꯍꯧꯒꯠꯂꯗꯤ
ꯃꯥ ꯍꯧꯒꯠꯂꯗꯤ ꯕ꯭ꯔꯦꯛꯐꯥꯁ ꯄꯤꯔꯅꯤ ꯀꯩ ꯀꯩꯅꯣ ꯌꯥꯝ ꯄꯤꯔꯒ ꯆꯥꯛ ꯆꯥꯡ ꯊꯣꯡꯕ ꯍꯧꯔꯅꯤ
ꯑꯣ ꯉꯁꯤꯗꯤ ꯀꯩ ꯃꯊꯦꯜ ꯇꯧꯒꯦ ꯅꯪꯕꯨ
ꯎꯝ ꯍꯋꯥꯏ ꯈꯔ ꯑꯄꯥꯛꯄ ꯂꯩꯕꯗꯣ
ꯑ
ꯕ꯭ꯔꯥꯎꯟ ꯃꯆꯨ
ꯐꯅꯦ
ꯈꯪꯕ꯭ꯔꯣ ꯑꯗꯨꯗꯣ
ꯈꯪꯕꯒꯨꯝ ꯈꯪꯗꯕꯒꯨꯝ ꯌꯥꯔꯦꯗ
ꯑ
ꯍꯥꯎꯕ꯭ꯔꯣ
ꯍꯥꯎꯒꯅꯤ ꯊꯣꯡꯗꯕꯅꯤꯅ ꯍꯥ
ꯖꯤꯕ
ꯍꯣꯔꯦꯟ ꯊꯣꯡꯅꯤꯉꯥꯏ ꯍꯥꯏꯕꯅꯦ ꯍꯧꯖꯤꯛꯀꯤꯗꯤ ꯆꯥꯕ ꯂꯣꯏꯔꯦ
ꯑꯗꯣ ꯉꯁꯥꯏ ꯑꯌꯨꯛꯀꯤꯗꯣ
ꯑ ꯑꯌꯨꯛꯀꯤꯗꯤ ꯍꯋꯥꯏꯅꯦ ꯍꯋꯥ ꯆ ꯑꯦ ꯑꯩ ꯉꯔꯥꯡ ꯍꯥꯏꯕ ꯅꯨꯄꯥꯗꯣ ꯁꯟꯗꯦꯗ ꯀꯣꯏꯕ ꯂꯥ ꯀ ꯌꯦ
ꯀꯔꯤ ꯅꯪ ꯉꯔꯥꯡ ꯍꯥꯏꯕ ꯅꯨꯄꯥꯗꯤ ꯑꯣ ꯅꯨꯄꯥꯅꯤ ꯅꯣꯛ ꯅꯣꯛꯑꯒ ꯋꯥ ꯂꯩꯗꯨꯕꯤ ꯇꯣꯛꯑꯦ ꯍꯥꯏꯕꯗꯨ
ꯍꯣꯏ
ꯑꯁ ꯃꯇꯨ ꯂꯩꯔꯕꯅꯤꯀꯣ
ꯑ ꯑꯆꯥꯕ꯭ꯔꯥꯎ
ꯌꯨꯝ ꯄꯥꯗꯤ ꯄꯥꯜ꯭ꯔꯤ ꯑꯣ
ꯑ ꯑ ꯑꯁ ꯑꯩꯉꯣꯟꯗ ꯐꯣꯇꯣ ꯈꯛꯇ ꯊꯥꯔꯛꯑꯣ ꯊꯥꯔꯛꯑꯣ ꯊꯥꯔꯛꯑꯣ ꯍꯥꯏꯌꯦ
ꯅꯪꯅ ꯑꯩꯈꯣꯏꯒꯤ ꯐꯣꯇꯣ ꯊꯥꯕ ꯃꯥꯜꯂꯤꯀꯣ
ꯍꯣꯏ
ꯃꯥꯅ ꯑꯩꯉꯣꯟꯗ ꯐꯣꯇꯣ ꯊꯥꯔꯛꯑꯦꯕ
ꯎꯝ
ꯑꯩꯈꯣꯏ ꯑꯍꯨꯝꯒꯤ
ꯅꯣꯏ ꯈꯨꯟꯗ ꯅꯪꯒꯤ ꯃꯤꯡ ꯆꯞ ꯃꯥꯟꯅꯕ ꯑꯍꯨꯝ ꯂꯩꯌꯦ ꯍꯥꯏꯕꯀꯣ
ꯑꯩꯒ
ꯑ ꯅꯪꯒꯤ ꯃꯤꯡ ꯑꯍꯨꯝ ꯂꯩꯌꯦ ꯍꯥꯏꯌꯦ ꯅꯣꯏ ꯈꯨꯟꯗ
ꯍꯣꯏ ꯈꯔ ꯈꯔ ꯃꯥꯟꯅꯕ ꯎ ꯄꯨꯔꯥ ꯃꯥꯟꯕꯨꯗꯤ ꯅꯠꯇꯕꯀꯣ
ꯑꯣ ꯑꯗꯨꯒꯤ ꯃꯥ ꯃꯁꯛꯇꯣ ꯗꯥꯏꯔꯦꯛ ꯈꯪꯗꯦ ꯑꯗꯨꯒꯤ ꯌꯦꯡꯒꯦ ꯍꯥꯏꯕ ꯃꯥꯅ ꯑꯗꯨꯗ ꯑꯩꯅ ꯑꯁꯤꯅꯦ ꯑꯩꯈꯣꯏ ꯑꯍꯨꯝꯅꯦ ꯍꯥꯏꯥꯟꯅ ꯊꯥꯕꯤꯕꯅꯤ
ꯑꯣ ꯅꯪ ꯑꯍꯨꯝ ꯑꯍꯨꯝ ꯊꯥꯔꯛꯄꯗꯣ ꯑꯩꯉꯣꯟꯗ ꯊꯥꯔꯛꯑꯦꯕ ꯃꯥꯅ ꯎꯝ ꯃꯥꯅ ꯀꯔꯤꯔꯥ ꯍꯪꯕꯗꯣ ꯅꯨꯄꯥ ꯂꯣꯏ ꯀꯣꯏ ꯅꯥꯏꯔꯕ꯭ꯔꯥ ꯔꯍꯌꯦ
ꯑꯥ
ꯍꯣꯏ ꯅꯪꯒꯨꯝꯅ ꯍꯥꯏꯕꯤꯕꯅꯦꯕ
ꯑꯥ
ꯑꯗꯨꯒ ꯃꯥꯅ ꯅꯪꯅ ꯑꯩ ꯅꯨꯄꯥ ꯀꯣꯏ ꯍꯥꯏꯕꯤꯕ꯭ꯔꯣ
ꯍ ꯇ ꯆꯥꯒꯅꯤꯀꯣ ꯅꯪꯁꯨ ꯅꯨꯄꯥ ꯀꯣꯏ ꯍꯥꯏꯔꯤꯅꯦ ꯍꯥꯏꯕ ꯑꯩꯅ ꯀꯣꯏꯗꯤ ꯀꯣꯏꯗꯦꯍꯦ ꯎꯟꯅ ꯁ
ꯎꯝ
ꯌꯦ ꯑ ꯀꯣꯏꯗꯤ ꯀꯣꯏꯕ ꯅꯠꯇꯦ ꯑꯩꯅ ꯍꯥꯏꯕꯤꯈꯤꯕꯅꯦ
ꯑꯣ ꯅꯕꯅꯥꯗꯨꯒꯤꯗꯣ
ꯍꯣꯏ ꯅꯨꯡꯉꯥꯏꯕ꯭ꯔꯣ ꯑꯗꯣ ꯋꯥꯔꯤ ꯁꯥꯟꯅꯕꯗꯣ ꯑꯗꯣ ꯅꯨꯄꯥꯗꯣ
ꯅꯨꯡꯉꯥꯏꯕꯒꯨꯝ ꯅꯨꯡꯉꯥꯏ ꯇꯕꯒꯨꯝ ꯃꯥꯁꯨ ꯋꯥ ꯂꯩꯇꯕꯣꯏꯅꯤꯅ ꯉꯥꯏꯍꯥꯛ ꯂꯩꯔꯗꯤ ꯅꯣꯛꯑꯦ ꯑꯩ ꯁꯨ ꯅꯣꯛꯑꯦ ꯃꯥꯁꯨꯨꯝ ꯅꯣꯛꯑꯦ ꯑꯗꯨ
ꯑꯥ ꯑꯩꯈꯣꯏꯗꯤ ꯈꯨꯟ ꯃꯅꯥ ꯒꯤ ꯑꯗꯨꯝ ꯌꯥꯝꯅ ꯇꯤꯟꯅꯕꯗꯤ ꯅꯠꯇꯦ ꯑꯗꯨꯏꯁꯨ ꯈꯨꯟꯕ ꯅꯥꯕꯒꯤꯀꯣ ꯑꯗꯨꯝ ꯄꯨꯟꯕꯒꯤ ꯋꯥꯔꯤ ꯀꯨꯝꯕ ꯑꯗꯨꯒꯨꯝꯕ ꯌꯥꯝ ꯁꯥꯏ ꯑꯩꯈꯣꯏꯗꯤ
ꯑ ꯑꯗꯨꯃꯥꯏꯅ ꯍꯥꯏ ꯃꯥꯁꯨ ꯁꯟꯗꯦꯗ ꯑꯣꯖꯥ ꯃꯅꯥꯛꯇ ꯂꯩꯕꯗꯣ
ꯑꯥ
ꯑꯗꯨꯗ ꯆꯠꯁꯦ ꯍꯥꯏꯌꯦ
ꯑꯣ ꯑꯣ
ꯃꯥꯁꯔ ꯂꯀꯦ ꯑꯗꯨꯒ ꯅꯪ ꯅꯪꯒꯤ ꯁꯥꯏꯠꯇꯣ ꯄꯨꯗꯣꯏꯔꯥ ꯍꯥꯏ ꯑꯩꯉꯣꯟꯗ ꯍꯪꯉꯦ
ꯑꯥ
ꯑꯁ ꯑꯗꯨ ꯍꯧꯖꯤꯛ ꯏꯃꯥꯟꯅꯕꯗꯣ
ꯎꯝ
ꯇꯝꯃꯤ ꯋꯥꯡ ꯆꯥꯎꯥꯎꯅꯤꯍꯦ
ꯑ ꯑꯗꯨꯒꯤꯅꯦ ꯃꯥꯅ ꯑꯩꯉꯣꯟꯗꯅꯦ ꯅꯪꯗꯤ ꯑ ꯂꯨꯄꯥ ꯆꯥꯝꯉꯥꯒꯤ ꯁꯤꯟꯇꯦꯛꯁꯇꯣ ꯃꯥꯜꯂꯝꯒꯅꯤ ꯍꯥꯏꯌꯦ ꯑꯩꯉꯣꯟꯗ ꯃꯥ ꯌꯥꯝ ꯆꯥꯕꯒꯤ ꯑꯣꯏꯔꯝꯒꯅꯤ ꯑꯗꯨꯗꯤ
ꯀꯣ
ꯍꯣꯏ ꯅꯪ ꯍꯥꯏꯕꯗꯣ ꯆꯞ ꯃꯥꯟꯅꯩ
ꯃꯥ ꯋꯥꯡ ꯆꯥꯎꯕꯒꯤꯗꯤꯅꯦ ꯑꯁꯨꯃꯥꯏꯅ ꯍꯥꯏꯔꯤꯁꯦ ꯑꯩꯉꯣꯟꯗ
ꯑꯣꯏꯔꯅꯤ
ꯑꯩꯅ ꯀꯩꯁꯨ ꯇꯧꯗꯦ ꯆꯥꯔꯒ ꯊꯛꯂꯒ ꯇꯨꯝꯃꯒ ꯑꯗꯨꯝ ꯂꯩꯕꯅꯦ ꯍꯥꯏꯕꯗꯒꯤ ꯃꯥꯅꯁꯨ ꯑꯗꯨ ꯑꯣꯏꯔꯗꯤ ꯅꯪ ꯂꯨꯄꯥ ꯆꯥꯝꯉꯥꯒꯤ ꯁꯤꯟꯇꯦꯛꯁꯇꯣ ꯃꯥꯜꯂꯝꯒꯅꯤ ꯍꯥꯏꯕ
ꯐꯖꯅ ꯍꯥꯏꯍꯦ ꯑꯗꯨꯒ ꯃꯣꯏꯗꯣ ꯃꯣꯏ ꯃꯣꯏꯗ ꯄꯨꯜꯂꯗꯤꯅꯦ ꯃꯥ ꯈꯛꯇ ꯊꯣꯡꯉꯦ ꯍꯥꯏꯌꯦꯕ ꯌꯦꯟꯖꯥꯡꯗꯣ ꯑꯗꯨꯒꯤ ꯑꯩꯅ ꯑꯁ ꯑꯗꯨꯗꯤ ꯅꯪꯒꯤ ꯅꯨꯠ ꯇꯥꯡꯅꯤꯡꯉꯦ ꯍꯥꯎꯕ꯭ꯔꯅꯦ ꯍꯥꯏꯔꯒ ꯑꯁ ꯑꯩ ꯏꯁꯥꯅꯗꯤ ꯍꯥꯏꯅꯤꯡꯗ꯭ꯔꯦ ꯑꯩꯒ ꯑꯩꯒꯤ ꯈꯨꯠ ꯆꯥꯈꯤꯕ ꯃꯤꯁꯤꯡꯗꯣ ꯍꯪꯉꯣ ꯈꯨꯟꯒꯤ ꯄꯥꯈꯪꯁꯤꯡꯗ ꯍꯪꯉꯣ ꯎ ꯍꯥꯏꯔꯛꯑꯦ
ꯑꯥ
ꯑꯩꯅ ꯅꯣꯡꯃ ꯆꯥꯁꯤꯀꯣ ꯑꯗꯨꯗꯤ ꯊꯣꯡꯕꯤꯌꯣ ꯍꯥꯏꯔꯒ ꯍꯣꯏꯅꯦ ꯍꯣꯏꯅꯦ ꯀꯥꯏ ꯍꯥꯏ
ꯎꯝ ꯉꯔꯥꯡꯁꯨ ꯑꯩ ꯃꯥꯏꯔꯦꯟ ꯆꯥꯏ ꯍꯥꯏꯕꯗꯒꯤ ꯏꯕꯥꯅꯤ ꯂꯨꯍꯣꯡꯉꯀꯥꯟꯗ ꯅꯪꯅ ꯃꯥꯏꯔꯦꯟ ꯊꯣꯡꯉꯗꯤ ꯀꯥꯎꯊꯣꯛꯀꯗꯤ ꯀꯣ ꯍꯌꯦ
ꯑꯣ ꯃꯥ ꯃꯩꯗꯦꯟ ꯄꯥꯝꯗꯕ ꯃꯥꯂꯦ
ꯑꯣ ꯃꯥꯏꯔꯦꯟ ꯄꯥꯝꯗꯦ
ꯎꯝ
ꯅꯣꯛꯅꯤꯡꯉꯦ
ꯅꯪ ꯅꯪꯗꯤ ꯄꯥ ꯅꯪꯁꯨ ꯄꯥꯝꯗꯕ꯭ꯔꯣ
ꯃꯥꯏꯔꯦꯟꯗꯤ ꯄꯥꯝꯃꯦ ꯑꯩꯁꯨ ꯑꯗꯨꯒ ꯑꯩꯅ ꯃꯥꯏ ꯔꯦꯟꯗꯤ ꯄꯥꯝꯃꯦ ꯃꯥꯗꯤ ꯄꯥꯝꯗꯦ ꯍꯥꯏꯕ ꯑꯩꯅ
ꯑꯁ ꯑꯩꯗꯤ ꯃꯅꯥꯁꯨ ꯌꯥꯝ ꯄꯥꯝꯃꯦ ꯍꯟꯗꯛ ꯌꯨꯝ ꯆꯠꯄꯗꯣ ꯑꯗꯨꯁꯨ ꯃꯅꯥ ꯑꯧ ꯆꯝꯐꯨꯠ ꯑꯍꯨꯝ ꯃꯔꯤꯔꯛ ꯆꯥꯔꯒ ꯂꯥꯛꯄꯅꯦ
ꯎꯝ
ꯑꯩꯈꯣꯏꯗꯗꯤ ꯄꯥꯟꯗꯦꯕꯀꯣ ꯑꯗꯣ ꯏꯕꯣꯛꯅ ꯃꯤ ꯑꯩꯈꯣꯏ ꯁꯥꯒꯩ ꯊꯣꯛ ꯑꯇꯣꯞꯄ ꯁꯤꯡꯗꯀꯣ
ꯎꯝ
ꯌꯦ ꯂꯧꯔꯒ ꯄꯨꯔꯛꯄ
ꯅꯍꯥꯛ ꯅꯨꯡꯉꯥꯏꯔꯀꯥꯟꯗ ꯀꯣꯏꯕ ꯂꯥꯛꯑꯣ ꯍꯥꯏꯌꯦ ꯑꯩꯈꯣꯏ ꯑꯍꯨꯝ ꯂꯥꯛꯑꯅꯤ ꯁꯣꯏꯗꯅ ꯂꯥꯛꯑꯅꯤ ꯍꯥꯏꯕ ꯑꯩꯅ ꯍꯟꯗꯛ ꯇꯤ ꯂꯥꯛꯑꯅꯨꯀꯣ ꯕꯦꯔꯥꯅꯤꯀꯣ ꯍꯥꯏ ꯑꯩ ꯀꯩꯁꯨ ꯀꯤꯗꯦ ꯂꯥꯛꯑꯅꯤ ꯍꯟꯗꯛ ꯂꯥꯛꯑꯅꯤ ꯍꯥꯏꯕꯒꯤ ꯑꯁ ꯑꯩꯗꯤ ꯀꯤꯌꯦꯀꯣ ꯕꯦꯔꯥꯅꯤꯀꯣ ꯂꯥꯛꯀꯅꯨꯀꯣ ꯍꯥꯏ
ꯃꯣꯏꯁꯨ ꯎꯝ ꯃꯥꯁꯨ ꯑꯩ ꯉꯁꯤꯁꯨ ꯋꯥꯔꯤ ꯁꯥꯟꯅꯕ ꯃꯥꯜꯂꯦ ꯃꯥꯗꯣ ꯑꯩꯁꯨ ꯑ ꯉꯁꯤ ꯑꯣꯏꯔꯝꯃꯔꯣꯏꯅ ꯉꯔꯥꯡ ꯑꯣꯏꯔ ꯃꯥꯜꯂꯦꯗ
ꯎꯝ
ꯂꯥꯛꯑꯣꯏꯗ꯭ꯔꯣ ꯍꯥꯏ ꯑꯩꯅ ꯂꯥꯛꯅꯤꯡꯗ꯭ꯔꯦ ꯍꯥꯏꯕ
ꯀꯩꯅꯣ ꯅꯣꯏ ꯑꯩꯅ ꯅꯇꯨ ꯊꯤꯔꯣ ꯍꯥꯏꯔꯒ ꯑꯁ ꯅꯣꯏ ꯍꯥꯟꯅ ꯀꯧ ꯅꯣꯏ ꯍꯥꯟꯅ ꯄꯥꯟꯊꯣꯛ ꯔꯣ ꯅꯣꯏ ꯐꯥꯎ ꯆꯠꯇꯔꯤꯉꯩꯗ ꯑꯈꯣꯏ ꯀꯃꯥꯏ ꯑ ꯊꯤꯗꯣꯏꯅꯣ ꯊꯤꯗꯤ ꯊꯤꯅꯤꯡꯈ꯭ꯔꯦ ꯍꯥꯏꯌꯦ ꯃꯥꯗꯣ
ꯑꯩꯈꯣꯏꯅ ꯑꯥ ꯑꯩꯈꯣꯏꯅ ꯍꯥꯟꯕ ꯃꯥꯜꯂꯦꯀꯣ ꯃꯉꯣꯟꯗꯒꯤ
ꯑꯁ ꯌꯥꯝ ꯍꯥꯟꯕ ꯑꯣꯏꯔꯝꯃꯣꯏꯌꯦ ꯈꯔ ꯑꯗꯨꯝ ꯂꯦꯡꯒꯥ ꯆꯍꯤ ꯑꯃꯒꯨꯝꯕ ꯅꯠꯇ꯭ꯔꯒ ꯂꯦꯡꯒꯥ ꯊꯥꯗꯒꯨꯝꯕ ꯍꯟꯕꯀꯣ ꯑꯩꯈꯣꯏꯅ ꯑꯗꯨꯒꯨꯝꯕ ꯑꯣꯏꯔꯝꯒꯅꯤ
ꯑꯩꯁꯨ ꯁꯨꯃꯥꯏꯅ ꯍꯥꯏꯔꯒ ꯃꯥꯗꯤ ꯑꯩꯗꯤ ꯌꯥꯝ ꯑꯍꯟꯕ ꯅꯠꯇꯦ ꯍꯥꯏꯌꯦ
ꯍꯣꯏ ꯍꯟꯗꯤ ꯍꯟꯗꯦꯀꯣ ꯑꯉꯥꯡꯅꯤ ꯑꯉꯥꯡꯅꯤ
ꯎꯝ
ꯄꯥꯈꯪꯁꯤꯡꯗꯤ ꯆꯍꯤ ꯀꯨꯟ ꯃꯉꯥ ꯀꯨꯟꯇꯔꯨꯛ ꯑꯗꯨꯒꯨꯝꯕꯗꯤ ꯌꯥꯝ ꯑꯉꯥꯡ ꯑꯣꯏꯔꯤꯗꯅꯀꯣ ꯑꯩꯈꯣꯏ ꯅꯨꯄꯤꯒꯗꯤ ꯃꯅꯥꯗꯦꯕ
ꯎꯝ ꯈꯣꯏꯗꯤ ꯏꯁ ꯀꯨꯟ ꯃꯉꯥ ꯑꯣꯏꯔꯗꯤ ꯂꯨꯕꯤ
ꯎꯝ ꯇꯜꯂꯦ
ꯑꯗꯨꯅꯦ ꯉꯥꯏꯍꯥꯛ ꯂꯩꯔꯗꯤ ꯑꯩꯈꯣꯏꯁꯦ ꯁꯥꯔꯤꯗ ꯆꯤꯡꯈ꯭ꯔꯅꯤꯅꯦ ꯁꯔꯤꯕꯤ ꯁꯔꯤꯕꯤ ꯍꯥꯏꯔꯅꯤ
ꯁꯣꯏꯗ꯭ꯔꯦ ꯃꯥꯏꯅ ꯍꯥꯏꯕ ꯑꯩꯈꯣꯏ ꯈꯨꯟꯗ ꯁꯥꯔꯤ ꯌꯥꯝ ꯂꯩꯌꯦ ꯀꯨꯟꯊ꯭ꯔꯥꯃꯨꯛ ꯂꯩꯌꯦ ꯍꯥꯏꯌꯦ
ꯏꯁ ꯃꯆꯤꯟ ꯈꯨꯊꯤꯗꯨꯗꯤ ꯀꯨꯟꯊ꯭ꯔꯥꯗꯤ ꯌꯧꯗꯤꯍꯦ ꯃꯥꯁꯨ ꯒ꯭ꯌꯥꯟ - ꯊꯤꯕ꯭ꯔꯥ ꯀꯣ
ꯀꯣꯏꯌꯣ ꯍꯥꯏꯕ ꯑꯩꯅ ꯒ꯭ꯌꯥꯟ ꯇꯥꯕꯁꯨ ꯃꯣꯏꯅ ꯍꯦꯟꯕꯅꯤ ꯑꯗꯨꯒꯨꯝꯕ ꯅꯨꯄꯤꯁꯤꯡꯗꯣ ꯀꯣꯏꯌꯣ ꯆꯥꯛ ꯌꯦꯟꯁꯥꯡ ꯊꯣꯡꯕꯁꯨ ꯐꯤꯒꯨꯝꯕ ꯁꯨꯕ ꯁꯨ ꯂꯣꯏꯅ ꯍꯩꯕꯅꯦ ꯃꯣꯏ ꯑꯣꯏꯅ ꯂꯧꯔꯣ ꯍꯥꯏꯕ ꯍꯥꯏꯅ
ꯍꯣꯏ ꯐꯖꯅ ꯍꯥꯏꯌꯣ ꯁꯥꯔꯤꯁꯤꯡ ꯂꯧꯕꯅ ꯅꯪ ꯅꯨꯡꯉꯥꯏꯈꯤ ꯅꯤ ꯍꯥꯏꯌꯣ ꯅꯨꯡꯉꯥꯏꯅꯤꯡꯉꯗꯤ ꯁꯔꯤꯁꯤꯡꯗ ꯋꯥꯏ
ꯑ ꯍꯣꯏ ꯑꯁ ꯌꯥꯝ ꯅꯥꯏꯌꯦꯍꯦ ꯃꯦꯁꯦꯖꯇꯤ
ꯇꯧꯕꯅꯦ ꯏꯁ ꯄꯥꯈꯪꯁꯤꯡꯕꯨ ꯇꯧꯗ꯭ꯔꯗꯤ ꯀꯅꯥꯅ ꯇꯧꯒꯅꯤꯌꯦ ꯏꯃꯥꯟꯅꯕꯤꯁꯤꯡꯗꯣ ꯅꯪ ꯈꯛꯇ ꯅ ꯠꯇꯦꯕꯀꯣ ꯏꯃꯥꯟꯅꯕꯤ ꯑꯇꯩꯁꯤꯡꯁꯨ ꯑꯩꯈꯣꯏ ꯈꯨꯟꯒꯤ ꯄꯥꯈꯪꯁꯤꯡꯒ ꯋꯥꯔꯤ ꯁꯥꯟꯅꯕ ꯐꯪꯕꯁꯤꯡ ꯗꯣ ꯂꯣꯏꯅ ꯍꯥꯏꯌꯦ ꯑꯁ ꯅꯣꯏ ꯈꯨꯟꯒꯤꯦ ꯑꯗꯣ ꯄꯥꯈꯪꯗꯣ ꯈꯥꯏꯕ ꯌꯥꯝ ꯐꯩꯌꯦ ꯑꯗꯨꯃꯥꯏꯅ ꯍꯥꯏꯔꯦ ꯑꯗꯨꯃꯥꯏꯅ ꯍꯥꯏꯔꯦ ꯑꯩꯉꯣꯟ ꯍꯥꯏꯔꯑ
ꯑꯣ ꯃꯥꯁꯨ ꯈꯥꯏꯕꯩ ꯌꯥ ꯍꯥꯏꯏꯌꯦ ꯅ ꯅꯤꯡꯕꯅ ꯂꯣꯏꯅ
ꯎ ꯄꯥꯈꯪ ꯂꯩꯁꯥꯕꯤ ꯍꯥꯏꯕꯗꯤ ꯑꯗꯨꯝ ꯋꯥꯔꯤ ꯁꯥꯟꯅꯕꯅꯤꯅꯀꯣ ꯃꯣꯏꯁꯨ ꯅꯝꯕꯔ ꯅꯤꯕ ꯑꯗꯨꯒ ꯑꯩꯁꯨ ꯅꯉꯣꯟꯗ ꯑꯗꯨꯝ ꯍꯥꯏꯗꯤ ꯄꯥꯈꯪ ꯂꯩꯁꯥꯕꯤꯅꯤꯅ ꯁꯥꯥꯟꯅꯥꯎꯅ ꯑꯗꯨꯝ ꯄꯤꯕꯅꯦꯕ ꯑꯩꯁꯨ
ꯎꯝ
ꯑꯗꯨꯒꯤ ꯅꯣꯏ ꯈꯪꯅꯥꯔꯅꯤ ꯑꯩꯈꯣꯏ
ꯅꯣꯛꯅꯤꯡꯉ ꯑꯗꯨ ꯃꯤꯗ ꯏꯀꯥꯏꯌꯦ ꯃꯥꯅ ꯆꯤꯟꯇꯦꯛ ꯍꯥꯏꯕ ꯑꯗ ꯒꯤ ꯊꯦꯡꯀꯅꯅꯤ ꯍꯥꯏ ꯄꯥꯎ ꯏꯥ ꯍꯥ ꯏꯔꯦ ꯎꯆꯁꯤ
ꯍꯂꯧꯅꯦ ꯑꯩꯕꯨꯁꯨ ꯍꯥꯏꯔꯤꯕꯅꯦ ꯃꯥꯗꯣ ꯑꯁ ꯁꯛꯛꯇꯇꯥꯗꯣꯒ ꯌꯥꯝ ꯅꯣꯏꯊꯣꯛꯈ꯭ꯔꯦ ꯊꯤꯌꯦ ꯅꯨꯄꯤꯗꯤ ꯅꯣꯏꯔꯗꯤ ꯊꯤꯌꯦ ꯈꯔ ꯀꯪꯍꯜꯂꯣ ꯍꯥꯏ ꯃꯥ ꯂꯩ ꯑꯩꯉꯣꯟꯗ ꯑꯩꯅ ꯑꯩ ꯈꯛꯇ ꯅꯠꯇ ꯅꯠꯇꯦ ꯅꯪꯁꯨ ꯌꯥꯝ ꯅꯣꯏꯈ꯭ꯔꯦ ꯅꯃꯥꯏꯗꯨꯒ ꯄꯣꯝꯃꯒ ꯃꯥꯜꯂꯒ ꯅꯪꯁꯨ ꯌꯥꯝ ꯊꯤꯈ꯭ꯔꯦ ꯍꯥꯏꯕ ꯑ ꯑꯩꯁꯨ ꯁꯃꯥꯏꯒ ꯃꯉꯣꯟꯗ ꯍꯧꯒꯤ ꯑꯗꯨꯗꯒꯤ ꯃꯥꯅ ꯏꯁ ꯅꯨꯄꯥꯗꯤ ꯈꯔ ꯐꯔꯤꯑ ꯅꯨꯄꯤꯅꯦ ꯍꯥꯏꯌꯦ
ꯍ ꯎ ꯃꯤ
ꯅꯪꯒꯤ ꯅꯆꯥ ꯑꯃꯗꯨꯗꯤ ꯀꯗꯥꯏ ꯆꯠꯈ꯭ꯔꯦ ꯍꯥꯏꯕ꯭ꯔꯣ ꯑꯩ ꯍꯨꯔꯦꯟꯗ꯭ꯔꯣ ꯈꯪꯗꯦꯗ ꯌꯦꯟꯖꯥꯡ ꯌꯦꯡꯉꯒ ꯅꯠꯇ꯭ꯔꯒ ꯗꯨꯀꯥꯟ ꯊꯣꯛꯁꯤꯔꯥ ꯈꯜꯗꯤꯌꯦ ꯌꯦꯡꯕꯗ ꯀꯥꯕꯨ ꯀꯥꯎꯋꯦ ꯅꯪ ꯍꯧꯖꯤꯛ ꯍꯦꯟꯖꯥꯡ ꯍꯥꯏꯥꯏꯗꯣꯛꯑꯒ ꯅꯤꯡꯁꯤꯡꯉꯦ
ꯑꯩꯅ ꯌꯥꯝ ꯅꯨꯡꯉꯥꯏꯔꯝꯒꯅꯤ
ꯑ ꯁꯀ꯭ꯔꯤꯟꯅꯨꯡꯥꯏ ꯃꯤꯅꯣ ꯇꯨꯝꯂꯒ ꯆꯥꯕꯒ ꯄꯩꯁꯥꯗꯤ ꯊꯣꯛꯇꯦ ꯂꯣꯏꯔꯦ ꯁꯤꯅ
ꯑꯩꯁꯨꯅꯦ ꯋꯥꯔꯒꯁꯨ ꯑꯩꯗꯤ ꯈꯤꯇꯪ ꯈꯤꯇꯪ ꯊꯣꯛꯄꯗꯨꯅ ꯂꯣꯏꯔꯦ
ꯑꯗꯨꯏꯁꯨ ꯈꯔ ꯐꯩꯅ ꯍꯥꯏꯗꯤ ꯅꯪꯗꯤ ꯏꯃꯥ ꯏꯄꯥꯗ ꯍꯥꯏꯗ꯭ꯔꯕꯅꯤꯅ ꯏꯊꯟꯇ ꯑꯗꯨꯝ ꯄꯩꯁꯥ ꯊꯣꯛꯄꯅꯤꯅ ꯑꯩꯈꯣꯏꯗꯤ ꯈꯤꯇꯪ ꯈꯤꯇꯪꯒꯤꯁꯨ ꯄꯩꯁꯥ ꯄꯩꯁꯥ ꯍꯥꯏꯕꯗ ꯑꯩꯈꯣꯏ ꯕꯕꯥꯍꯣꯏꯗꯤ ꯇꯥꯅꯤꯡꯗ꯭ꯔꯕ ꯃꯥꯜꯂꯦ ꯌꯥꯔꯦ ꯅꯪꯁꯨ ꯄꯩꯁꯥ ꯄꯩꯁꯥ
ꯍꯣꯟ ꯑꯅꯧꯕ ꯂꯩꯕ ꯀꯥꯟꯗ ꯀꯣꯏꯕ ꯆꯁꯦ ꯑꯩ ꯍꯗꯔꯗꯤ ꯂꯩꯒꯦ ꯈꯜꯂꯦ
ꯋꯥꯃꯤꯗꯤ ꯄꯩꯁꯥ ꯌꯥꯝ ꯄ ꯈꯔꯗꯕ ꯃꯥ
ꯄꯩꯁꯥꯗꯤ ꯑꯃꯐꯥꯎ ꯂꯩꯇ꯭ꯔꯤ ꯑꯗꯨ ꯑꯣꯏꯔꯁꯨ
ꯍꯣꯏ ꯅꯪ ꯐꯣꯟ ꯂꯩꯕꯗꯤ ꯌꯥꯔꯦ ꯂꯩꯔꯣ ꯂꯩꯔꯣ ꯌꯥꯝ ꯇꯥꯡꯗ꯭ꯔꯁꯨꯀꯣ
ꯎꯝ
ꯑꯩꯗꯤꯅꯦ ꯐꯣꯟꯗ ꯌꯥꯝ ꯇꯥꯡꯕ ꯄꯥꯝꯗꯦ
ꯎꯝ ꯄꯥꯝꯨꯋꯦꯀꯣ
ꯄꯥꯝꯃꯨꯣꯏ ꯍꯥꯏꯗꯤ ꯃꯥꯗꯤ ꯑꯗꯨꯝ ꯃꯥꯡꯒꯅꯤꯕ ꯀꯥꯏꯔꯒ ꯑꯗꯨꯝ ꯃꯥꯡꯒꯅꯤꯕ ꯄꯩꯁꯥ ꯍꯟꯜꯂꯛꯑꯣꯏꯗꯅ ꯑꯗꯨꯒ ꯐꯖ ꯐꯖ ꯐ ꯊꯤꯕꯗ ꯌꯥꯝ ꯇꯥꯡ ꯇꯥꯡꯕ ꯄꯥꯝꯗꯦ ꯑꯩꯈꯣꯏꯅ ꯌꯥꯝꯅ ꯄꯩꯁꯥ ꯄꯥꯏꯕ ꯏꯃꯨꯡ ꯑꯣꯏꯗꯤ ꯈꯔ ꯐꯕꯀꯣ ꯅꯠꯇꯕꯅꯤꯅ ꯑꯩꯗꯤ ꯐꯣꯟ ꯇꯥꯡꯕ ꯄꯥꯏꯅꯤꯡꯗꯦ